ꯍꯜꯂꯣ ꯀꯦ ꯀꯩ ꯇꯧꯔꯤꯒꯦ ꯇꯥꯕ꯭ꯔꯣ
ꯇꯥꯏ ꯇꯥꯏ
ꯀꯔꯤ ꯀꯔꯤ ꯇꯧꯔꯤꯕꯅꯣ
ꯀ꯭ꯔꯤꯁꯨ ꯇꯧꯗꯤꯌꯦ
ꯀꯔꯤꯁꯨ ꯀꯔꯤꯗꯦ ꯇꯧꯁꯨ ꯇꯧꯗꯦ ꯍꯥꯏꯕꯗꯨꯔꯥ ꯑꯗꯨꯝ ꯐꯝꯃꯒ ꯂꯩꯌꯦ ꯍꯥꯏꯗꯨꯅꯦꯕ
ꯃꯥꯅꯦ
ꯑꯦ ꯀꯩꯅꯣ ꯀꯩꯅꯣꯃꯗꯤ ꯇꯧꯋ‌ꯦꯍꯦ
ꯐꯣꯟ ꯋꯥꯔꯤ ꯁꯥꯟꯅꯔꯤ
ꯑꯁ ꯆꯨꯝꯃꯦ ꯆꯨꯝꯃꯦ ꯑꯗꯨ ꯑꯣꯏꯔꯁꯨ ꯈꯨꯠ ꯈꯨꯗꯝ ꯈꯨꯠ ꯑ ꯑꯃꯗ ꯄꯥꯏꯌꯣ ꯑꯗꯣ ꯈꯨꯠ ꯑꯃꯅ ꯀꯩꯅꯣ ꯀꯩꯅꯣꯝ ꯇꯧꯋ‌ꯣ
ꯈꯨꯠ ꯑꯃꯅ ꯐꯣꯟ ꯑꯃ ꯄꯥꯏꯔꯤ ꯈꯨꯠ ꯑꯃꯅ ꯐꯣꯟ ꯑꯃ ꯄꯥꯏꯔꯤ ꯑꯃꯅ ꯃꯦꯠꯂꯤ ꯑꯃꯅ ꯄꯥꯏꯔꯤ ꯑꯥꯏꯝ ꯕꯤꯖꯤ ꯔꯥꯏꯠ ꯅꯥꯎ
ꯉꯁꯥꯏꯗꯤ ꯀꯔꯤꯁꯨ ꯇꯧꯗꯦ ꯍꯥꯏꯔꯒ ꯍꯧꯖꯤꯛꯗꯤ ꯑ ꯊꯕꯛ ꯌꯥꯝ ꯆꯤꯜꯂꯦ
ꯍꯣꯏ
ꯑꯁ
ꯊꯕꯛ ꯑꯁꯦꯡꯕꯅꯤ ꯁꯤꯁꯤꯅ
ꯑꯁ ꯃꯥꯅꯦ ꯀꯩꯅꯦ
ꯆꯥꯛ ꯆꯥꯔꯕꯣ
ꯑꯁ ꯑꯩ ꯑꯗꯨꯁꯨ ꯍꯪꯒꯦ ꯇꯧꯕꯅꯤꯅꯦ ꯆꯥꯗ꯭ꯔꯤ ꯑꯈ‌ꯣꯏꯗꯤ ꯑꯩꯈꯣꯏꯗꯤ ꯆꯥꯗ꯭ꯔꯤ ꯆꯥꯛ ꯏꯟꯁꯥꯡ ꯊꯣꯡꯕ ꯇꯟꯗꯅ ꯏꯃꯥꯟꯅꯕ ꯍꯜꯂꯛꯄꯗ ꯉꯥꯏꯔꯤ ꯉꯥꯏꯔꯒ ꯂꯩ ꯃꯥ ꯏꯟꯁꯥꯡ ꯄꯨꯔꯛꯀꯦ ꯍꯥꯏꯕꯒꯤ
ꯀꯩ ꯌꯦꯟꯖꯥꯡꯅꯣ ꯍꯥꯏꯁꯤꯕꯣ
ꯈꯪꯗꯦ ꯊꯣꯡꯅꯤꯡꯉꯥꯏ ꯄꯨꯔꯛꯀꯦꯌ‌ꯦ ꯆꯥꯛꯗꯣ ꯍꯥꯟꯅ ꯊꯣꯡꯕꯤꯌꯣꯌꯦ ꯆꯥꯛꯗꯣ ꯍꯥꯟꯅ ꯊꯣꯡꯕꯤꯌ‌ꯣ ꯆꯥꯛꯗꯤ ꯊꯣꯡꯕ ꯂꯣꯏꯔꯦ ꯃꯔꯣꯛ ꯃꯦꯠꯄ ꯂꯣꯏꯔꯦ
ꯑꯗꯨꯗꯤ ꯏꯟꯖꯥꯡ ꯑꯍꯥꯎꯕ ꯑꯣꯏꯗꯣꯔꯦꯅꯦ
ꯏꯟꯁꯥꯡ ꯑꯍꯥꯎꯕ ꯄꯨꯔꯛꯀꯗ꯭ꯔꯥ ꯈꯪꯗꯦ ꯃꯥꯗꯣ ꯑꯩ ꯏꯟꯁꯥꯡ ꯊꯣꯡꯅꯤꯡꯉꯥꯏ ꯄꯨꯔꯛꯀꯦ ꯆꯥꯛꯇꯣ ꯀꯥꯝꯕꯤꯌꯨ ꯍꯥꯏꯕꯀꯣ ꯀꯩ ꯏꯟꯁꯥꯡ ꯄꯨꯔꯛꯀꯗꯕꯅꯣ ꯈꯪꯗꯤ ꯈꯪꯗꯦ ꯑꯍꯥꯎꯕꯗꯤ ꯄꯨꯔꯛꯀꯗꯕ ꯃꯥꯜꯂꯦ
ꯁ‌ꯦꯁ ꯑꯩꯁꯨ ꯆꯥꯛ ꯈꯔ ꯍꯥꯞꯆꯜꯂꯝꯃꯣꯍꯦ
ꯑꯦ ꯍ‌ꯣꯏ ꯍ‌ꯣꯔ‌ꯦꯟ ꯍꯥ
ꯑꯥ ꯂꯥꯏꯕꯛ ꯆꯥꯡ ꯌꯦꯡꯕ ꯌꯥꯔꯦ
ꯅꯠꯇ꯭ꯔꯒ ꯃꯥ ꯃꯥꯅ ꯂꯥꯛꯕ ꯀꯥꯟꯗ ꯏꯟꯁꯥꯡ ꯅꯥꯄꯤ ꯄꯨꯔꯛꯑꯗꯤ ꯑꯩꯗꯤ ꯈꯪꯗꯦꯀꯣ ꯏꯟꯁꯥꯡ ꯑꯍꯥꯎꯕ ꯄꯨꯔꯛꯑꯗꯤ ꯐꯔꯦ ꯏꯟꯁꯥꯡ ꯅꯥꯄꯤꯒꯨꯝꯕ ꯀꯩ ꯀꯩꯅ‌ꯣ ꯄꯨꯔꯛꯑꯗꯤ ꯀꯥꯡꯁꯣꯏ ꯊꯣꯡꯕꯤꯔꯦ ꯅꯣꯏꯗꯤ ꯀꯔꯤ ꯏꯟꯁꯥꯡ ꯆꯥꯔꯒꯦ
ꯑꯩꯁꯨ ꯆꯥꯗ꯭ꯔꯤꯗ ꯏꯔꯣꯜꯂꯦ
ꯎꯝ
ꯍꯧꯖꯤꯛꯇ ꯊꯣꯡꯕꯗ ꯉꯥꯏꯔꯤ
ꯎꯝ
ꯏꯔꯣꯟ ꯏꯔꯣꯟ ꯗꯔꯤ ꯃꯌꯥꯟ ꯃꯤꯛꯁꯅꯦ
ꯎꯝ ꯌꯥꯝ ꯍꯥꯎꯒꯗꯕ ꯃꯥꯜꯂꯤꯀ‌ꯣ
ꯍꯥꯎꯒꯗꯨꯏꯅꯤꯀ‌ꯣ
ꯆꯛ ꯅꯪꯅ ꯊꯣꯡꯕꯔꯣ
ꯊꯣꯡꯉꯦ
ꯌꯥꯝ ꯍꯥꯎꯒꯗꯧ ꯃꯥꯜꯂꯦ ꯑꯩꯗꯤ ꯏꯔꯣꯟꯕꯗ ꯀꯩ ꯍꯥꯏꯁꯤꯔꯥ ꯀꯩꯅꯣ ꯃꯅꯥ ꯀꯩ ꯀꯩꯅꯣ ꯃꯤꯛꯁ ꯑꯣꯏꯅ ꯌꯥꯝ ꯇꯧꯕꯗꯣ ꯍꯥꯎꯗꯤ ꯍꯥꯎꯕꯅꯤ ꯑꯂꯨ ꯈꯛ ꯑꯂꯨ ꯈꯛꯇꯛ ꯀꯨꯝꯕ ꯂꯩꯗꯅ ꯏꯔꯣꯟꯕꯅꯦ ꯍꯥꯏꯔꯒ ꯁꯣꯏꯕꯨꯝ ꯁꯣꯏꯕꯨꯝꯒ ꯏꯔꯣꯏ ꯑꯥ ꯑꯂꯨ ꯈꯛꯇꯒꯨꯝꯕ ꯇꯧꯔꯝꯕꯗꯣ ꯑꯗꯨ ꯍꯥꯎꯇꯦꯕ ꯍꯥꯏꯕꯗꯤ ꯃꯤꯛꯁ ꯃꯤꯌꯥꯝ ꯇꯧꯔꯒ ꯁꯣꯏꯕꯨꯝ ꯑꯣꯏꯒꯦꯔꯥ ꯑꯃ ꯑꯣꯏꯒꯤꯔꯥ ꯅꯥꯞꯄꯤ ꯈꯔ ꯈꯔ ꯍꯥꯞꯄꯒꯀꯣ
ꯑꯧ ꯅꯥꯄꯤ ꯀꯩꯅꯣ ꯅꯥꯄꯤ ꯍꯥꯏꯕꯗꯤ ꯆꯥꯕ ꯌꯥꯕ ꯑꯥ
ꯃꯔꯣꯏ ꯀꯩ ꯀꯩ ꯅꯣ ꯗꯣ ꯒ꯭ꯔꯤꯟ ꯒꯔꯤꯟ ꯑꯣꯏꯔꯒ ꯍꯥꯏꯋꯥꯅꯤꯗ ꯅꯣꯏ ꯁꯥ ꯁꯥꯕꯨꯗꯤ ꯑꯃꯨꯛꯀ ꯁꯥꯒꯠꯂꯦ
ꯁꯥꯗꯦꯗ
ꯅꯣꯏꯗꯤ ꯁꯥꯗꯕ꯭ꯔꯣ
ꯁꯥꯗꯦ
ꯑꯦꯁ ꯎꯝ ꯑꯗꯨꯗꯤ ꯅꯣꯏꯗꯤ ꯅꯨꯡꯁꯥ ꯊꯣꯛꯇꯕ ꯃꯥꯜꯂꯦ
ꯊꯣꯛꯇꯤꯌꯦ
ꯎꯝ ꯀꯩꯊꯣꯛꯄ꯭ꯔꯥ ꯑꯗꯨꯗꯤ ꯊꯥ ꯊꯥ ꯑꯣꯏꯅ ꯊꯥ ꯑꯣꯏꯅ ꯊꯣꯛꯄ ꯃꯥꯜꯂꯦ
ꯀꯩ ꯍꯥꯏꯕ ꯀꯩ ꯍꯥꯏꯕ ꯎꯝ ꯅꯣꯡ ꯆꯨꯒꯦ ꯆꯨꯒꯦ ꯇꯧꯕꯗꯣ
ꯑꯥ ꯅꯣꯡ ꯃꯝꯗ꯭ꯔꯣ
ꯎꯝ
ꯑꯣ
ꯅꯪ ꯈꯪꯉꯣꯏꯗ꯭ꯔꯅ ꯑꯩꯅ
ꯈꯪꯉꯤꯗ ꯈꯪꯉꯤꯗ
ꯍꯥꯏꯕꯤꯗꯕꯅꯤꯗ
ꯎꯝ ꯑꯩꯅꯗꯤ ꯊꯥꯒꯨꯝꯕ ꯑꯃꯨꯛꯀ ꯂꯥꯟꯅ ꯊꯣꯛꯈꯤꯕ ꯖꯥꯔꯥ ꯍꯥꯏꯅ
ꯎꯝ
ꯂꯥꯟꯅ ꯑꯃꯨꯛꯀ ꯊꯣꯛꯈꯤꯕ ꯖꯥꯠꯔꯥ ꯍꯥꯏꯅ ꯈꯟꯕ
ꯀꯔꯤꯅꯣꯅꯦ ꯊꯥꯁꯦ ꯑꯩꯈꯣꯏ ꯃꯐꯝ ꯑꯝꯇ ꯂꯩꯃꯤꯟꯅꯔꯒ
ꯑꯩꯗꯤ ꯂꯩꯗꯅ ꯅꯨꯡꯗꯥꯡ ꯅꯨꯡꯗꯥꯡ ꯍꯦꯛ ꯊꯣꯛꯈꯤꯕꯗꯨꯃꯛ ꯀꯥꯎꯗꯨꯅ ꯑꯥꯃꯨꯛꯀꯥ ꯍꯥꯜꯂꯛꯄꯖꯥꯔꯥꯅ ꯈꯟꯕ
ꯑꯃꯨꯛ ꯍꯜꯂ ꯇꯨꯝꯁꯤꯟꯈꯤꯁꯤꯔ ꯈꯪꯗꯦꯅꯦꯍꯦ
ꯍꯜꯂꯛꯑꯗꯤ ꯅꯪꯗꯤ ꯇꯨꯝꯒꯗꯧ ꯃꯥꯜꯂꯦꯗ
ꯑꯣ ꯇꯨꯝꯗꯣꯏꯅꯦ
ꯇꯨꯝꯗꯣꯏꯅꯦ
ꯑꯗꯨ ꯅꯨꯡꯉꯥꯏꯗꯣꯏꯅꯦ ꯑꯗꯨꯅ ꯍꯦꯟꯅ
ꯎꯝ ꯎꯝ
ꯇꯥꯏꯝꯒꯁꯦ ꯂꯦꯞꯍꯟꯕ ꯌꯥꯔꯕꯀꯣ
ꯎꯝ
ꯇꯥꯏꯝ ꯏꯁꯇꯣꯔꯤꯗꯣ ꯐꯪꯕ꯭ꯔꯥ ꯐꯤꯂꯝꯗ
ꯇꯥꯝꯏ ꯏꯁꯇꯣꯔꯤ ꯍꯥꯏꯁꯦ ꯌꯥꯝꯃꯦꯅ
ꯇꯥꯏꯝ ꯏꯁꯇꯣꯔꯤ ꯑꯃ ꯁꯥꯎꯠꯀꯤ ꯑꯃ ꯂꯩꯕꯗꯣ ꯇꯥꯏꯝꯗꯣ ꯂꯦꯞꯍꯜꯂꯒ ꯊꯕꯛ ꯇꯧꯕ ꯌꯥꯕꯗꯣ
ꯎꯝ ꯈꯪꯗꯦ ꯑꯥ ꯑꯗꯨꯝ ꯇꯥꯏꯝꯒꯤ ꯑꯗꯨꯝ ꯌꯦꯡꯗꯤ ꯌꯦꯡꯉꯤ ꯃꯣꯏꯅ ꯃꯇꯝ ꯍꯟꯖꯤꯜꯂꯛꯄꯒꯨꯝꯕ
ꯍꯣꯏ ꯍꯟꯖꯤꯜꯂꯛꯄꯁꯨ ꯌꯥꯕ ꯑꯗꯨꯗꯒꯤ ꯑꯗꯒꯤꯗꯤ ꯂꯦꯞꯍꯜꯂꯁꯨ ꯌꯥꯕ ꯇꯧꯕꯗꯣ
ꯎꯝ ꯑꯃꯨꯛꯀ ꯀꯩꯅꯣꯁꯨ ꯍꯥꯟꯅꯁꯨ ꯆꯠꯈꯤꯕ ꯌꯥꯕ ꯑꯁ
ꯍꯣꯏ ꯑꯁ ꯅꯨꯡꯉꯥꯏꯅꯤ ꯑꯗꯨ ꯑꯣꯏꯔꯗꯤ ꯑꯁ ꯑꯗꯨ ꯗꯤ ꯑꯩ ꯀꯤꯠꯅꯤ ꯌꯣꯜꯂꯒ ꯑꯣꯏꯔꯁꯨ ꯂꯩꯒꯅꯤ
ꯀꯦꯠꯇꯅꯤ ꯌꯥꯁꯤ ꯂꯥꯛꯇꯔꯦ ꯇꯧꯕꯗꯣ
ꯎꯝ ꯖꯥꯠ ꯖꯥꯠ ꯌꯥꯝ ꯇꯥꯎꯒꯗꯕ ꯃꯥꯜꯂꯦꯀꯣ ꯑꯗꯨꯒꯨꯝꯕ ꯌꯥ ꯄꯥꯏꯔꯗꯤ
ꯑꯥ ꯑꯁ ꯑꯩꯅ ꯇꯥꯒꯗꯕ ꯀꯥꯔꯟꯁꯤ ꯃꯤ ꯃꯅꯥꯛ ꯆꯠꯂꯒ ꯈꯨꯄꯥꯛꯅ ꯊꯥꯔꯝꯒꯅꯤ ꯑꯩꯅ ꯐꯨꯅꯤꯡꯕ ꯃꯤꯗꯨꯗ
ꯑꯃꯨꯛꯀ ꯍꯦꯛ ꯍꯜꯂꯛꯄ ꯀꯩꯗꯧꯔ ꯀꯔꯤꯅꯣ ꯍꯥꯏꯔꯒ
ꯎꯝ
ꯂꯦꯍꯜꯂꯒ ꯂꯦꯍꯜꯂꯒ ꯄꯨꯔꯒ ꯄꯨꯈ꯭ꯔꯤꯒꯨꯝꯕꯗ ꯊꯥꯗꯕꯒꯨꯝꯕ
ꯍꯣꯏ
ꯑꯩꯁ ꯑꯗꯨꯒꯨꯝꯕ ꯄꯥꯏꯔꯗꯤ ꯑꯩ ꯆꯦꯜꯂꯅꯤ
ꯍꯥꯝ
ꯃꯐꯝ ꯑꯃꯗ ꯅꯪ ꯈꯪ ꯈꯪꯗꯕ ꯃꯐꯝꯅ ꯆꯠꯂꯅꯤ ꯖꯨꯄꯤ ꯖꯨꯄꯤꯇꯥꯔꯒꯨꯝꯕꯗ ꯆꯠꯂꯅꯤ
ꯁꯤꯗ ꯇꯧꯕꯅꯦ ꯅꯨꯡꯉꯥꯏꯗꯣꯏꯅꯤꯅꯦ ꯃꯤꯒꯖꯦ ꯁꯛꯀꯥ ꯀꯥꯁꯤꯜꯂꯛꯑꯒꯗꯤ ꯅꯪ ꯅꯨꯡꯉꯥꯏꯅꯤ ꯇꯛ ꯂꯥꯎ ꯂꯦꯞꯍꯜꯂꯒ
ꯎꯝ ꯏꯁ ꯑꯗꯨꯒꯨꯝꯕ ꯄꯥꯏꯔꯗꯤ ꯏꯁ ꯅꯨꯡꯉꯥꯏꯅꯤ ꯀꯔꯤ ꯃꯤ ꯃꯥꯥꯅ ꯑꯗꯨ ꯄꯥꯏꯔ ꯑꯁ ꯅꯨꯡꯉꯥꯏꯒꯗꯧ ꯃꯥꯥꯟꯗꯦꯗ ꯍꯥꯏꯕꯗꯤ ꯃꯤ ꯂꯩ ꯂꯩꯒꯗꯧ ꯃꯥꯥꯟꯗꯦꯗ
ꯅꯨꯡꯉꯥꯏꯗꯣꯏꯅꯤꯅꯦ
ꯑꯗꯨ ꯄꯨꯝꯕꯗ
ꯊꯤꯅ ꯅꯨꯡꯉꯥꯏꯒꯅꯤ
ꯎꯝ ꯅꯪ ꯅꯪꯅꯒꯨꯝꯕ ꯄꯥꯏꯔꯗꯤ ꯍꯥꯏꯔꯗꯤ ꯑꯩꯗꯤ ꯑꯁ ꯑꯇꯣꯞꯄ ꯄ꯭ꯂꯥꯅꯦꯠꯅ ꯆꯠꯂꯅꯤ ꯃꯤ ꯑꯇꯣꯞꯄ ꯄ꯭ꯂꯥꯅꯦꯗ ꯆꯂꯒ ꯂꯩꯔꯅꯤ
ꯀꯩꯒꯤ ꯑꯩꯅ ꯄꯥꯏꯔꯤꯗꯤ ꯅꯨꯡꯉꯥꯏꯗꯣꯏꯅꯦ ꯃꯤ ꯑꯇꯣꯞꯄꯕꯅ ꯄꯥꯏꯔꯗꯤ ꯅꯨꯡꯉꯥꯏꯔꯣꯏ
ꯌꯥꯝ ꯊꯤꯅ ꯇꯧꯔꯛꯒꯗꯕ ꯃꯥꯟꯕ
ꯅꯪ ꯉꯁꯥꯏ ꯑꯉꯣꯟꯗ ꯁꯨꯃꯥꯏ ꯍꯥꯏꯔꯛꯈꯤꯕ ꯅꯠꯇ꯭ꯔꯥ ꯅꯪ
ꯄꯪꯐꯨ ꯐꯨꯔꯥ ꯄꯨ
ꯄꯤꯖꯅꯤꯡꯗꯕ ꯅꯠꯇ꯭ꯔꯥ
ꯃꯣꯏ ꯏꯟꯖꯥꯡ ꯊꯣꯡ ꯊꯣꯡꯕ ꯂꯣꯏꯕꯗꯣ ꯉꯥꯏꯔꯒ ꯊꯥꯡꯕ ꯂꯣꯏꯔꯦ ꯍꯥꯏꯔꯀꯥꯟꯗ
ꯄꯜꯂꯒ ꯏꯟꯖꯥꯡꯒ ꯄꯨꯔ ꯆꯈꯤꯕ
ꯆꯤꯅ ꯇꯧꯒꯗꯧ ꯃꯥꯟꯕ ꯑꯗꯣ ꯑꯁ ꯑꯩꯅ ꯈꯜꯂꯨ ꯑꯩ ꯉꯝꯖꯔꯔꯣꯏ
ꯈꯥꯡꯗꯣ ꯈꯛꯇꯪ ꯊꯝꯃꯝꯕꯀꯣ ꯑꯦꯟꯁꯥꯡꯗ ꯊꯥꯡꯅꯕꯗꯤ ꯌꯦꯟꯖꯥꯡ ꯑꯍꯥꯎꯕ ꯊꯣꯡꯉꯤꯅꯦ ꯈꯜꯂꯣ
ꯌꯨꯝ ꯊꯪꯅꯕꯗ ꯂꯣꯏꯔꯀꯥꯟꯗ ꯗꯛ ꯂꯥꯎ ꯂꯦꯞꯐꯜꯂ ꯗꯛ ꯂꯥꯎ ꯂꯧꯔꯨꯔꯒ ꯈꯥꯡꯗꯣ ꯈꯛꯇꯪ ꯊꯝꯃꯝꯕ
ꯎꯝ ꯀꯥꯡ ꯀꯥꯡꯁꯣꯏꯒꯨꯝꯕ ꯑꯦ ꯆꯥꯖꯔꯁꯨꯅ ꯍꯥꯏꯅ ꯀꯥꯡꯁꯣꯏꯒꯨꯝꯕ ꯊꯝ
ꯑꯗꯨꯗꯤ ꯅꯩ ꯆꯠꯂꯅꯤ
ꯑꯦꯟꯖꯥꯡ ꯑꯍꯥꯎꯕꯁꯨ ꯅꯨꯡꯇꯤ ꯆꯥꯔꯤ ꯏꯃꯩꯄꯦꯝꯃ
ꯑꯁ ꯑꯍꯥꯎ ꯑꯍꯥꯎ ꯕ ꯄꯥꯏ ꯆꯥꯒꯗꯧ ꯃꯥꯟꯂꯦ
ꯑꯗꯨꯗꯤ
ꯑꯩꯅ ꯈꯟꯕꯁꯦ ꯅꯪꯅ ꯍꯦꯛ ꯆꯠꯀꯗꯕꯁꯦ
ꯎꯝ
ꯍꯥꯏꯕꯤꯌꯨꯔꯥ ꯅꯪꯅ ꯑꯗꯨꯒꯨꯝꯕ ꯄꯥꯏꯔꯦ ꯍꯥꯏꯔꯦꯗꯅ ꯄꯥꯏꯔꯛ ꯀꯟꯗ ꯅꯪꯅ ꯐꯥꯔꯁ ꯅꯪꯅ ꯇ꯭ꯔꯥꯏꯕꯨꯗꯤ ꯇꯧꯅꯦꯕꯀꯣ ꯑꯗꯨꯗ ꯇ꯭ꯔꯥꯏ ꯇꯧꯔ ꯀꯥꯟꯗ ꯈꯪꯒ꯭ꯔꯦ ꯍꯥꯏꯔ ꯀꯥꯟꯗ ꯅꯪ ꯐꯥꯔꯁ ꯁꯤꯗꯤ ꯇꯧꯅꯤ ꯍꯥꯏꯕ ꯑꯩ ꯍꯥꯏꯕꯤꯌꯨꯔ
ꯍꯥꯏꯕꯤꯌꯨꯅꯦ
ꯗꯦꯡ
ꯕꯦꯡ
ꯃꯅꯥꯥꯛ ꯆꯠꯀꯅꯤ
ꯍꯥ
ꯑꯝꯕꯥꯅꯤꯒꯤ ꯃꯅꯥ
ꯕꯦꯔꯦꯛ ꯑꯦ ꯃꯣꯏꯗꯤ ꯀꯩꯅꯣ ꯕꯦꯡ ꯕꯦꯡꯗꯅꯦ ꯃꯣꯏꯁꯨ ꯄꯩꯁꯥ ꯍꯥꯞꯄ ꯀꯩꯅꯣ ꯃꯣꯏꯒꯤ ꯄꯩꯁꯥꯗꯤ ꯀꯩꯅꯣꯗꯣ ꯕꯦꯡꯗ ꯍꯥꯞꯅꯤ ꯃꯣꯏꯗꯤ
ꯑꯩꯁ ꯃꯣꯏꯒꯤ ꯁꯤꯔꯤꯕꯗꯨꯗꯤ ꯗꯥꯏꯃꯟ ꯉꯥꯛꯇꯅꯤꯅꯦ ꯀ꯭ꯔꯣꯔꯒꯤ ꯃꯊꯛꯇꯤꯅꯤ꯫
꯫ ꯃꯊꯪ ꯕꯦꯡ ꯕꯦꯡꯁꯤ ꯂꯨꯠ ꯇꯧꯔꯅꯦꯕ ꯑꯁ꯫ ꯕꯦꯡꯅ ꯍꯦꯛ ꯆꯪꯉꯒ ꯄꯩꯁꯥ ꯃꯐꯝ ꯈꯔ ꯊꯛ ꯇꯧꯔꯒ ꯑꯁ꯫ ꯄꯨꯔꯒ ꯎꯝ ꯄꯨꯔꯒ ꯊꯣꯛꯂꯛꯄ ꯁꯤꯟꯁꯤꯗꯤ ꯎꯝ꯫
ꯎꯔꯔꯣꯏ ꯀꯩꯅꯣ꯫
ꯅꯪꯅ ꯍꯥꯏꯕꯗꯤ꯫ ꯅꯪꯅ ꯍꯣꯏ ꯃꯤ ꯃꯤ ꯃꯤꯁꯤꯡꯗꯨꯗꯤ ꯂꯦꯞꯈ꯭ꯔꯦꯗꯅ
ꯎꯝ
ꯃꯤ ꯀꯅꯥꯁꯨ ꯎꯁꯨ ꯑꯣꯏꯔꯣꯏꯕꯀꯣ ꯑꯗꯨ ꯑꯣꯏꯔꯁꯨ ꯅꯪꯅ ꯊꯣꯛꯂꯛꯀꯗꯕ ꯁꯤꯟꯗꯨ ꯑꯗꯨꯝ ꯈꯜꯂꯒ ꯎꯋꯦ ꯍꯥꯏꯕꯩ ꯋꯥꯅꯤꯗ ꯇꯦꯟꯗꯦꯟ ꯇꯦꯟꯗꯦꯟ ꯍꯥꯏꯔꯤꯕꯒꯨꯝꯕ ꯑꯁ ꯍꯥꯏꯔꯒ ꯌꯥꯝ ꯑꯐꯧꯒꯤ ꯇꯥꯏꯞꯇ ꯌꯥꯝ ꯀꯥꯞꯔꯒ ꯊꯣꯛꯀꯗꯕ ꯃꯥꯜꯂꯦꯕ
ꯃꯤ ꯀꯅꯥꯁꯨ ꯈꯪꯗꯕ ꯃꯤ ꯍꯧꯖꯤꯛꯇꯤ ꯕꯦꯡꯗꯨ ꯇꯧꯔꯅꯤ ꯀꯥꯏꯅ ꯍꯥ
ꯑꯧ ꯅꯪꯗꯤ ꯀꯩꯗꯧꯕꯅꯦ ꯅꯪ ꯆꯞ ꯃꯥꯟꯅꯕ꯭ꯔꯥ
ꯑꯩꯁꯦ ꯃꯇꯝ ꯑꯩꯗꯤ ꯃꯇꯝ꯫ ꯍꯜꯂꯛꯈꯤꯅꯤ ꯍꯥꯏꯗꯤ ꯑꯃꯨꯛꯀ ꯍꯜꯂꯛꯑꯒ ꯑꯩꯅ ꯂꯩꯗꯅ꯫ ꯑꯥ ꯁꫭꯏꯈꯤ ꯁꯣꯏꯈꯤꯕꯗꯣ꯫ ꯁꯨꯝꯍꯜꯂꯒ ꯑꯃꯨꯛ ꯀꯥꯔꯅꯤ ꯎꯝ꯫
ꯑꯣꯍꯣ ꯑꯩꯁꯨ ꯑꯗꯨꯗꯤ ꯌꯥꯝ ꯈꯜꯂꯤ ꯑꯁ꯫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
ꯁꯨꯡꯈꯪ ꯈꯪ ꯍꯥꯏꯗꯤ ꯃꯤꯒꯁꯦ ꯁꯤ ꯁꯤꯖꯦ ꯇꯧꯔꯨꯔꯒꯗꯤ ꯁꯤ ꯍꯥꯏꯗꯤ ꯂꯩꯗꯅꯀꯣ
ꯎꯝ
ꯁꯤꯡꯖꯨꯖꯦ ꯆꯥꯔꯦꯅ ꯈꯜꯂꯣ ꯁꯤ ꯁꯤꯡꯖꯨꯖꯦ ꯆꯥꯔꯒ ꯑꯩꯖꯦ ꯄꯨꯛ ꯁꯥꯎꯒꯠꯄꯅꯦꯖꯦ ꯈꯪꯒ꯭ꯔꯕꯅꯦꯕꯀꯣ
ꯎꯝ
ꯍꯥꯏꯗꯤ ꯀꯃꯥꯏ ꯍꯥꯏꯅꯤ
ꯇꯥꯕ ꯉꯝꯗꯕ
ꯆꯥꯗ꯭ꯔꯤꯉꯥꯏꯒꯤ ꯃꯃꯥꯡꯗꯣ ꯍꯪꯒꯠꯍꯜꯂꯒ ꯑꯩ ꯁꯤ ꯁꯤꯡꯖꯨ ꯆꯥꯒ꯭ꯔ ꯁꯤꯡꯖꯨ ꯆꯥꯕꯗ ꯁꯤ ꯄꯨꯛ ꯁꯥꯎꯒꯠꯈꯤꯕꯅꯤ ꯉꯁꯤꯁꯤ ꯆꯔꯔꯣꯏꯒꯦ ꯀꯥꯏ ꯆꯥꯗꯕꯗꯣ
ꯎꯝ ꯀꯩꯅꯣ ꯆꯥꯔꯨꯔꯒ ꯑꯩꯗꯤ ꯆꯥꯔꯣ ꯆꯥꯔꯣꯏ ꯍꯥꯏꯅꯗꯤ ꯈꯟꯗꯤ ꯈꯜꯂꯦꯕꯀꯣ ꯑꯗꯨ ꯈꯜꯂꯒ ꯀꯩꯍꯥꯏꯁꯤꯔꯥ ꯃꯔꯨꯞ ꯃꯄꯥꯡ ꯑꯗꯨꯝ ꯇꯤꯟꯅꯕꯒꯤ ꯑꯗꯨꯝ ꯆꯥꯈꯤꯕꯗꯨ
ꯑꯥ
ꯑꯗꯨꯒꯨꯝꯕ ꯍꯥꯏꯕꯗꯤ ꯁꯣꯏꯈꯤꯕ ꯍꯥꯏꯕ ꯇꯥꯔꯦ ꯍꯥꯏꯗꯤ ꯍꫭꯏ ꯈꯪꯍꯧ ꯈꯪꯍꯧꯗꯅꯁꯨ ꯊꯣꯛꯄ ꯂꯩꯗꯤ ꯂꯩꯌꯦꯕꯀꯣ ꯑꯦ ꯑꯗꯨꯝ ꯇꯧꯗꯧ ꯃꯥꯟꯗ‌ꯦꯗ ꯍꯥꯏꯕꯒꯨꯝꯕꯒ ꯑꯥ ꯈꯜꯂꯨꯔꯒ ꯇꯧꯔꯨꯔꯒ ꯃꯣꯏꯅ ꯑꯈꯣꯏꯒꯤ ꯑꯥꯎꯠ ꯑꯣꯐ ꯑꯦꯛꯁꯄꯦꯛꯇꯦꯁꯟ ꯍꯥꯏꯕ ꯇꯥꯔꯦ ꯑꯗꯨꯝ ꯇꯧꯔꯛꯄꯁꯨ ꯂꯩꯗꯤ ꯂꯩꯌꯦ ꯃꯤꯑꯣꯏ ꯍꯥꯏꯁꯤꯗꯤ ꯍꯣꯏ ꯔꯤꯒ꯭ꯔꯦꯠ ꯔꯤꯒ꯭ꯔꯦꯠ ꯍꯥꯏꯁꯤꯗꯤ ꯃꯤ ꯄꯨꯂꯞ ꯂꯩꯒ ꯂꯩꯒꯗꯧ ꯃꯥꯜꯂꯦ
ꯂꯩꯒꯅꯤ ꯂꯩꯇꯕ ꯌꯥꯔꯣꯏ ꯄ꯭ꯔꯣꯕ꯭ꯂꯦꯝ ꯑꯃꯃꯝꯗꯤ ꯂꯣꯏ ꯂꯩ
ꯎꯝ ꯅꯪꯅ ꯄꯩꯁꯥ ꯌꯥꯝ ꯄꯥꯏꯔꯁꯨ ꯀꯩ ꯇꯧꯔꯁꯨ ꯔꯤꯒ꯭ꯔꯦꯠ ꯑꯃ ꯑꯃꯗꯤ ꯂꯩꯌꯦ ꯂꯩꯒꯗꯧ ꯃꯥꯜꯂꯤ ꯎꯝ
ꯃꯥꯏ ꯃꯥꯥꯏꯒꯤ ꯑꯃ ꯑꯁꯣꯟꯕ ꯖꯒꯥ ꯑꯃꯃꯝ ꯂꯣꯏ ꯂꯩꯅꯤ
ꯎꯝ ꯃꯤ ꯃꯤꯌꯥꯝꯅ ꯑꯁ ꯅꯪꯅ ꯍꯟꯖꯤꯜꯂꯥꯛꯄ ꯌꯥ